ꯍꯜꯂꯣ ꯑ ꯇꯥꯏ ꯇꯥꯏ
ꯀꯩ ꯏꯟꯁꯥꯡ ꯆꯥꯔꯒꯦ
ꯁꯧꯒ꯭ꯔꯤ ꯆꯥꯏꯌꯦ
ꯁꯧꯒꯔꯤ ꯑꯩꯈꯣꯏꯗꯣ ꯀꯩ ꯌꯦꯟꯁꯥꯡꯅꯣ ꯀꯥꯎꯕꯨ ꯀꯥꯎꯈ꯭ꯔꯦ ꯑꯩ ꯌꯦꯟꯗꯦꯝꯒ ꯑꯥ ꯍꯣꯏ ꯌꯦꯟꯗꯦꯝ ꯈꯀꯇꯅꯤ ꯉꯁꯤꯗꯤ ꯑꯩ ꯑꯌꯨꯛꯀꯤ ꯃꯥꯏꯔꯦꯟꯒ ꯃꯥꯏꯔꯦꯟ ꯆꯪꯊꯣꯡ ꯕꯣꯔꯥ
ꯑꯥꯎꯕꯅꯦꯍꯦ ꯃꯩꯔꯦꯟ ꯆꯥꯗꯕꯩ ꯀꯨꯏꯔꯦꯍꯦ
ꯍꯣꯏ ꯍꯥ ꯍꯥꯎ ꯍꯥꯏꯕꯗꯤ ꯅꯣꯡ ꯐꯥꯗꯣꯛ ꯑꯗꯨꯝ ꯆꯥꯔꯗꯤ ꯍꯥꯎꯋꯦꯗ
ꯑꯁꯛꯀꯪꯒꯨꯝꯕ ꯍꯥꯞꯇ꯭ꯔꯣ
ꯑꯁ ꯉꯁꯤꯗꯤ ꯎꯄꯥꯏ ꯂꯩꯇ꯭ꯔꯦ ꯂꯣꯏꯁꯤꯟꯈ꯭ꯔꯦ ꯅꯍꯥꯟ ꯌꯨꯝꯗꯒꯤ ꯄꯨꯔꯛꯄꯗꯣ ꯂꯣꯏꯁꯤꯟꯈ꯭ꯔꯦ ꯍꯧꯖꯤꯛꯇꯤ ꯎꯄꯥꯏ ꯂꯩꯇ꯭ꯔꯦ ꯍꯧꯖꯤꯛꯁꯤꯅ ꯊꯥꯎ ꯅꯠꯇ꯭ꯔꯒ ꯑ ꯉꯔꯤ ꯁꯦꯅꯤ
ꯑꯣꯛꯁꯥ ꯊꯝ ꯑꯣꯁꯥ ꯑꯣꯛꯁꯥꯒ ꯑꯣꯛꯁꯥ ꯐꯪꯗ꯭ꯔꯣꯗꯨꯗ
ꯐꯪꯉꯦ ꯑꯣꯛꯁꯥꯁꯨ ꯐꯪꯉꯦ ꯁꯟꯁꯥꯁꯨ ꯐꯪꯉꯦ ꯑꯗꯣ ꯑꯣꯛꯁꯥꯗꯤ ꯆꯥꯝ ꯀꯨꯏꯗ꯭ꯦꯔꯤꯕ ꯅꯍꯥꯟ ꯀꯩ ꯅꯤꯡꯊꯧꯀ ꯅꯨꯃꯤꯠ ꯅꯪꯄꯥꯛꯄꯣꯛ ꯅꯨꯃꯤꯩ ꯑꯗꯨ ꯆꯥꯕꯗ ꯉꯥꯏꯔꯦꯕ ꯀꯨꯏꯗ꯭ꯔꯦꯕ ꯎꯣꯡꯃꯤꯠꯅꯤ
ꯑꯣꯛꯁꯥꯗꯨ ꯑꯣꯛꯁꯥꯒ ꯃꯥꯏꯔꯦꯟ ꯊꯣꯡꯉꯒ ꯆꯥꯔꯤ ꯍꯥꯏꯗꯤ ꯑꯁ ꯍꯥꯎꯕꯅꯤꯅꯦ ꯑꯗꯨꯗꯣ
ꯑꯁꯦꯡꯕꯩꯔꯥ ꯑꯩ ꯆꯥꯗꯤ ꯆꯥꯗ꯭ꯔꯤꯀꯣ ꯑꯣꯛꯁꯥꯒ ꯃꯥꯏꯔꯦꯟ ꯊꯣꯡꯕꯗꯤ ꯅꯍꯥꯟꯅ ꯑꯩꯈꯣꯏꯅ ꯆꯥꯕꯁꯤꯅ ꯎꯁꯣꯏꯗ ꯎꯁꯣꯏꯕ ꯁꯣꯏꯕꯨꯝ ꯅꯠꯇꯕ ꯀꯔꯤꯔ ꯑꯃ ꯑꯩꯈꯣꯏꯅ ꯏꯁꯤꯡꯗ ꯍꯥꯞꯆꯤꯜꯂꯒ ꯇꯤꯡꯕꯗꯣ ꯀꯔꯤ ꯍꯥꯏꯒꯦ ꯈꯪꯗꯦ ꯑꯗꯨꯗꯤ ꯑꯗꯨꯃꯥꯏꯅ ꯆꯥꯏꯑꯦ ꯑꯗꯨꯒ ꯑꯣꯛꯁꯥ ꯆꯥꯏꯑꯦ ꯍꯥꯎꯑꯦ꯫ ꯁꯣꯏꯕꯨꯝꯒ ꯑꯧꯁꯥꯁꯨ ꯑꯗꯨꯝ ꯍꯥꯎꯋꯦꯗ
ꯑꯗꯨꯅꯦ ꯊꯔꯣꯏꯒ ꯎꯛꯆꯥꯁꯨ꯫
ꯑꯣ ꯁꯥꯁꯨ ꯍꯥꯎꯋꯦ ꯑꯩꯁꯨ ꯆꯥ ꯆꯥꯗ꯭ꯔꯤ ꯆꯥꯗ꯭ꯔꯤ꯫
ꯊꯅꯒ ꯆꯥ ꯑꯣꯏꯅꯣꯡꯃ ꯃꯩ ꯆꯄꯅꯦꯍ ꯆꯕꯗꯤ ꯂꯄ ꯌꯥꯗꯦ꯫
ꯑꯥ ꯍꯥꯎꯋꯦ ꯍꯥꯎꯋꯦ꯫
ꯌꯦꯟꯁꯥꯡꯗꯤ ꯍꯥꯎꯕꯗꯤ ꯌꯥꯝ ꯃꯈꯟ ꯃꯈꯟ ꯌꯥꯝ ꯂꯩꯌꯦ꯫
ꯎꯝ
ꯑꯩꯗꯤ ꯈꯪꯗꯦꯗ ꯏꯟꯁꯥꯡ ꯍꯥꯎꯗ꯭ꯔꯁꯨ ꯆꯥꯛ ꯆꯥꯅꯤꯡꯗꯕ꯫ ꯌꯦꯟꯁꯥꯡ ꯍꯥꯎꯔꯗꯤ ꯆꯥꯅꯤꯡꯕ ꯌꯦꯟꯁꯥꯡꯁꯦ ꯍꯥꯎꯗ꯭ꯔꯗꯤ ꯌꯥꯗ꯭ꯔꯦꯅꯦ ꯍꯧꯔꯗꯤꯀꯥꯟꯁꯦ꯫
ꯑꯁꯦꯕꯒꯦ꯫ ꯍꯣꯏ ꯑꯩꯁꯨ ꯇꯧꯋꯦ ꯑꯩꯅ ꯍꯥꯏꯔꯤꯅꯦ ꯑꯁꯤ ꯏꯅꯥꯎꯅꯨꯄꯤꯗ ꯍꯥꯏꯔꯤꯅꯤꯅꯦ꯫ ꯍꯥꯎ ꯃꯥꯅ ꯑꯁꯨꯃꯥꯏꯅ ꯆꯥꯁꯦꯅ ꯍꯥꯏꯕ ꯃꯔꯛ ꯃꯔꯛꯇ ꯑꯨꯃꯥꯏꯅ ꯆꯥꯁꯦ ꯑꯩꯗꯤ꯫ ꯍꯞꯇꯥ ꯑꯃꯗ ꯑꯦꯟꯖꯥꯡ ꯍꯥꯎꯕ ꯊꯣꯡꯕ ꯍꯥꯏꯁꯦ ꯑꯅꯤꯔꯛ ꯑꯍꯨꯝꯔ ꯑꯣꯏꯌꯦꯕ꯫ ꯑꯗꯨꯐꯥꯎ ꯍꯥꯏꯕꯗꯤ ꯍꯥꯎꯗꯕ ꯅꯨꯃꯤꯠ ꯑꯃ ꯑꯅꯤ ꯂꯦꯕꯗꯤ꯫ ꯑꯩ ꯆꯥꯕ ꯌꯥꯗ꯭ꯔꯦ ꯑꯗꯨꯗꯒꯤꯗꯤ꯫ ꯍꯥꯏꯕꯗꯤ ꯆꯥꯕ ꯑꯍꯥꯎꯕ ꯆꯥꯕ ꯍꯥꯏꯕꯕꯨ ꯌꯥꯝ ꯆꯥꯕ ꯅꯠꯇꯦꯕ꯫ ꯆꯁ ꯃꯄꯥꯡ ꯑꯃ ꯑꯅꯤ ꯁꯤꯒꯨꯝꯕ ꯈꯛꯇ ꯀꯣ ꯃꯄꯪ ꯑꯃ ꯑꯅꯤ ꯍꯥꯏꯕꯗꯤ ꯃꯇꯣꯡ ꯌꯦꯟ ꯆꯥꯔꯦ ꯍꯥꯏꯔꯤꯁꯦ ꯃꯇꯣꯡ ꯑꯅꯤ꯫ ꯒꯨꯝꯕ ꯑꯍꯨꯝꯅ ꯈ꯭ꯋꯥꯏꯗꯒꯤ ꯌꯥꯝꯕ ꯑꯣꯏꯕꯀꯣ ꯁꯨꯃꯥꯏꯅ ꯆꯥꯕꯅꯦꯕ꯫ ꯌꯥꯝ ꯌꯥꯝ ꯃꯤꯅ ꯆꯥꯕ ꯌꯥꯝ ꯌꯥꯝ ꯀꯤꯂꯣ ꯑꯅꯤ ꯑꯍꯨꯝ ꯂꯧꯔꯒ ꯑꯗꯨꯝ ꯆꯥꯕ ꯅꯠꯇꯦꯕ꯫ ꯄꯋꯥ ꯑꯃꯈꯛꯇ ꯃꯆꯥ ꯈꯤꯇꯪ ꯂꯧꯔꯒ ꯌꯥꯡꯈꯩꯒꯤꯒꯨꯝꯕ꯫ ꯑꯗꯨ ꯈꯤꯇꯪ ꯂꯧꯔꯒ ꯑꯗꯨꯝ ꯃꯇꯣꯝ ꯑꯃ ꯑꯅꯤ ꯈꯛꯇ ꯆꯥꯕꯗꯨꯅꯦꯕ ꯑꯩꯈꯣꯏꯅ ꯄꯥꯝꯃꯤꯁꯦ꯫
ꯃꯥꯒꯤ
ꯄꯨꯔꯥ ꯗꯥꯃ‌‌ ꯏꯃꯥ ꯌꯥꯈꯔꯦ꯫ ꯍꯣꯏ ꯍꯣꯏ ꯑꯩꯅ ꯆꯥꯅꯤꯡꯉꯤ ꯉꯁꯤꯅ ꯍꯥꯏꯕꯅꯦꯕꯣ ꯑꯩ ꯉꯁꯥꯏ ꯀꯗꯥꯏꯗ ꯎꯏ꯫ ꯚꯕꯤꯗꯤꯑꯣ ꯑꯃꯗ ꯎꯕ ꯉꯁꯥꯏ꯫
ꯃꯕꯟ ꯃꯨꯕꯟ ꯌꯦꯡꯉꯣ ꯃꯨꯕꯟ ꯃꯨꯕꯪꯗꯣ ꯇꯣꯏꯅ ꯌꯦꯡꯉꯣ ꯑꯗꯨꯗ ꯑꯗꯨ ꯑꯣꯏꯔꯗꯤꯀꯣ ꯍꯥꯏꯒꯅꯨ ꯑꯩꯗꯤ ꯏꯁ ꯃꯄꯣꯛꯇꯣ ꯆꯥꯅꯤꯡꯕꯅ ꯂꯣꯏꯔꯦ ꯇꯥꯡꯃꯟꯕꯗꯒꯤ꯫
ꯑꯗꯨꯗꯤ ꯑꯩ ꯈꯪꯗꯦ ꯑꯗꯨꯗꯤ ꯑꯁꯤꯗꯁꯨ ꯌꯣꯟꯁꯨ ꯑꯁꯤꯗ ꯌꯣꯟꯕꯕꯨꯗꯤ ꯎꯑꯦꯕ ꯑꯩꯅ ꯀꯌꯥꯝ ꯑꯣꯛꯁꯥꯁꯦ ꯀꯌꯥꯝ ꯑꯩ ꯋꯥꯈꯜꯗꯒꯤ ꯌꯥꯝ ꯆꯥꯅꯤꯡꯅ ꯅꯤꯡꯁꯤꯡ ꯑꯗꯨꯝ ꯐꯥꯎꯗꯕꯗꯣ ꯋꯥꯈꯟꯗ ꯑꯗꯨ ꯆ ꯌꯣꯜꯂꯦꯗ ꯐꯪꯉꯦꯗ ꯁꯨꯃꯥꯏꯅ ꯑꯗꯨꯝ ꯌꯣꯜꯂꯦ꯫
ꯂꯍꯔꯒꯖꯥ ꯑꯣ ꯏꯁꯣꯄꯣꯛ ꯈꯍꯥꯎꯁꯦ ꯃꯥꯒꯤ ꯃꯥꯒꯤ꯫ ꯎꯝ ꯇꯦꯁꯇꯣ ꯇꯣꯉꯥꯟꯕꯅꯤ꯫
ꯑꯩ ꯑꯩ ꯀꯌꯥꯝ ꯄꯥꯝꯕ ꯑꯣꯏ ꯑꯩꯗꯤ ꯀꯌꯥꯝ ꯄꯥꯝꯕ ꯑꯣꯏ ꯑꯗꯨꯕꯣ
ꯑꯁ ꯅꯪ ꯃꯍꯥꯎ ꯈꯪꯗꯕꯒꯤ ꯃꯥꯒꯤ ꯃꯍꯥꯎꯗꯣ ꯇꯣꯡꯉꯥꯟꯕꯅꯤꯀꯣ ꯑꯣꯛꯁꯥ ꯑ ꯃꯥꯒꯤ ꯑꯣꯛꯁꯥ ꯀꯥꯡꯍꯟ ꯀꯥꯡꯍꯟ ꯀꯪꯍꯟꯕ ꯅꯠꯇꯕꯒ ꯑꯁꯤ ꯈꯔ ꯀꯪꯍꯟꯕꯒ ꯃꯥꯒꯤ ꯃꯍꯥꯎꯗꯣ ꯇꯣꯡꯍꯟꯒꯅꯤ꯫ ꯆꯥꯎꯥ ꯊꯣꯡꯉ ꯆꯥ
ꯑꯣ
ꯑꯩꯗꯤ ꯏꯁꯃꯣꯄꯣ ꯌꯥꯝ ꯄꯥꯝꯃꯦ
ꯍꯥꯏꯕꯗꯤ ꯊꯣꯡꯕꯕꯁꯤꯦ ꯀꯃꯥꯏꯅ ꯊꯣꯡꯗꯣꯏꯅꯣꯕ ꯍꯥꯏꯕꯗꯤ ꯀꯃꯥꯏꯅ ꯊꯣꯡꯕꯅꯣ ꯍꯥꯏꯕ ꯍꯥꯏꯕꯗꯤ ꯊꯥꯎ ꯍꯥꯞꯄ꯭ꯔꯥ ꯅꯠꯇ꯭ꯔꯒ ꯑꯗꯨꯝ ꯏꯆꯝ ꯆꯝꯅ ꯑꯗꯨꯝ ꯖꯁ ꯑꯦꯁ ꯑꯁꯨꯃꯥꯏꯅ ꯊꯣꯡꯕ꯭ꯔꯕ ꯀꯃꯥꯏꯅ ꯇꯧꯋꯦ
ꯊꯣꯡꯕꯗꯤ ꯑꯩꯈꯣꯏꯒꯤ ꯏꯁꯥꯗ ꯂꯩꯔꯤꯗ ꯑꯩꯈꯣꯏꯅ ꯆꯝꯅ ꯊꯣꯡꯅꯤꯡꯉꯦ ꯍꯥꯏꯔꯁꯨ ꯆꯥꯅꯤꯡꯉꯦ ꯍꯥꯏꯔꯁꯨ ꯆꯝꯅ ꯐꯣꯡꯕ ꯌꯥꯔꯦ
ꯑꯗꯨꯝ ꯑꯣꯛꯁꯥꯒꯗ ꯊꯣꯡꯗꯣꯏꯔꯥ ꯅꯠꯇ꯭ꯔꯒ ꯑꯇꯣꯞꯄ ꯑꯇꯣꯞꯄ ꯍꯥꯏꯕꯗꯤ
ꯑꯩ ꯑꯇꯣꯞꯄ ꯏꯟꯁꯥꯡꯒ ꯃꯤꯛꯁ ꯇꯧꯔꯒ ꯊꯣꯡꯒ ꯆꯥꯕ ꯌꯥꯏꯌꯦ ꯑꯗꯨ ꯈꯛꯇꯁꯨ ꯊꯣꯡꯕ ꯌꯥꯏ ꯑꯗꯨꯕꯨ ꯅꯪꯅ ꯏꯟꯁꯥꯡ ꯑꯇꯣꯞꯄꯗ ꯃꯤ ꯑꯇꯣꯞꯄꯒ ꯊꯣꯡꯉꯒꯁꯨ ꯆꯥꯕ ꯌꯥꯏꯅ
ꯑꯩꯗꯤ ꯍꯣ ꯑꯣ ꯑꯠꯆꯥ ꯑꯠꯆꯥ ꯃꯤ ꯃꯌꯥꯝꯗꯤ ꯑꯗꯨ ꯑꯣ ꯇꯥꯔꯦ ꯑꯩꯗꯤ ꯀꯌꯥꯝ ꯄꯥꯝꯕ ꯑꯣꯏꯗꯦꯕ ꯑꯣꯛꯁꯥꯁꯦ ꯅꯣꯡꯃ ꯐꯗꯣꯛ ꯆꯥꯕꯗꯣ
ꯀꯣ ꯑꯩꯗꯤ ꯁ ꯃꯧꯄꯨ ꯍꯦꯟꯅ ꯄꯥꯝꯃꯦ
ꯑꯩꯗ ꯁꯤꯗ ꯂꯩꯕꯁꯦ ꯏꯊꯟꯗ ꯑꯣꯏꯕ ꯂꯩꯕ ꯇꯥꯔꯕ ꯑꯩ ꯊꯣꯡꯉꯒ ꯆꯥꯔꯣꯏꯕ ꯑꯩ ꯊꯟꯗ ꯑꯣꯏꯔꯗꯤ ꯑꯣꯛꯁꯥꯁꯦ ꯍꯧꯖꯤꯛ ꯏꯅꯥꯎꯅꯨꯄꯤ ꯂꯩꯕꯒꯤ ꯃꯤ ꯑꯅꯤ ꯑꯣꯏꯕꯒꯤ ꯆꯥꯕ ꯋꯥꯅꯦ ꯅꯠꯇ꯭ꯔꯗꯤ ꯏꯊꯟꯇ ꯑꯣꯏꯔꯗꯤ ꯁꯥ ꯍꯥꯏꯕꯗꯤ ꯌꯦꯟ ꯁꯥ ꯅꯠꯇ꯭ꯔꯒ ꯉꯥ ꯑꯁꯤ ꯑꯅꯤꯗꯒꯤ ꯑꯇꯣꯞꯄ ꯑꯣꯏꯔ ꯑꯇꯣꯞꯄ ꯆꯥꯔꯣꯏꯕ ꯑꯁꯤ ꯑꯅꯤ ꯊꯣꯡꯉ ꯆꯥꯗꯣꯏꯅꯤ ꯑꯅꯝꯕꯗ ꯑꯩꯗꯤ ꯉꯥ ꯑꯣꯏꯅ ꯆꯥꯏꯌꯦꯕ
ꯑꯩꯗꯤ ꯑꯣꯛꯁꯥꯅꯤꯀꯣ ꯑꯩꯒꯤ ꯑꯩꯕꯨ ꯍꯥꯏꯌꯣ ꯍꯥꯏꯅꯤ ꯑꯩꯗꯣ ꯑꯣꯞꯁꯥꯅꯦ ꯄꯥꯝꯃꯤꯁꯤꯦ
ꯎꯝ ꯎꯝ ꯑꯣꯛꯁꯥꯁꯦ ꯍꯟꯗꯛꯁꯦ ꯑꯁꯤꯗꯗꯤ ꯇꯥꯡꯕꯅꯦ
ꯑꯣ ꯑꯩꯗꯤ ꯃꯊꯥꯎꯁꯨ ꯑꯅꯤ ꯑꯍꯨꯝ ꯆꯥꯏꯌꯦ ꯑꯍꯨꯝ ꯑꯍꯨꯝ ꯍꯣꯏ ꯑꯍꯨꯝꯒꯨꯝꯕ ꯑ ꯃꯔꯤꯒꯨꯝꯕꯁꯨ ꯆꯥꯕ ꯌꯥꯎꯋꯤꯗ
ꯑꯩꯅ ꯑꯣꯛꯁꯥ ꯃꯊꯥꯎ ꯄꯥꯝꯕꯁꯤꯒꯨꯝꯕ ꯀꯃꯥꯏ ꯑꯩꯈ ꯃꯥꯏꯅꯔ ꯍꯥꯏꯔꯗꯤ ꯑꯩꯈꯣꯏꯅ ꯀꯨꯝꯍꯩꯒꯤ ꯀꯨꯝꯍꯩꯒꯨꯝꯕ ꯃꯤ ꯃꯌꯥꯝ ꯌꯥꯝꯒꯤ ꯊꯣꯡꯉꯤꯅ ꯑꯗꯨꯝ ꯀꯨꯝꯍꯩꯒꯤ ꯑꯗꯨꯝ ꯑꯗꯨꯒꯨꯝꯕꯗꯣ ꯑꯔꯦꯝꯕꯗꯣ ꯂꯦꯝꯕ ꯃꯊꯥꯎꯒꯨꯝꯕ ꯂꯦꯝꯕ ꯀꯥꯡꯪꯍꯟꯕꯗꯣ
ꯑꯥ ꯑꯗꯨꯗꯣ ꯑꯗꯨꯒꯤ ꯇꯦꯁꯇꯨ ꯏꯁꯃꯣꯛ ꯄꯣꯛꯒ ꯆꯞ ꯃꯥꯟꯅꯕꯅꯤ
ꯑꯗꯨ ꯆꯥꯅꯤꯡꯉꯦ ꯑꯩ ꯑꯣꯣ ꯑꯗꯨ ꯅꯠꯇ꯭ꯔꯗꯤꯀꯣ ꯑꯗꯨ ꯑꯗꯨꯅ ꯅꯠꯇ꯭ꯔꯗꯤ ꯑꯗꯨ ꯅꯠꯇ꯭ꯔꯗꯤ ꯑꯇꯣꯞꯄꯗꯤ ꯀꯌꯥꯝ ꯄꯥꯝꯕ ꯑꯣꯏꯗꯦꯗ
ꯑꯗꯨꯅꯦ ꯑꯗꯨꯒꯤ ꯏꯁꯃꯣꯛꯄꯣꯛꯗꯣ ꯃꯥꯟꯅꯕꯅꯦꯕ ꯑꯗꯨꯅ ꯏꯁꯃꯣꯛ ꯄꯣꯛ ꯂꯩꯔꯒ ꯆꯥꯎ ꯑꯗꯨꯗꯤ ꯅꯪ ꯏꯁꯃꯣꯛ ꯄꯣꯛꯒꯤ ꯃꯍꯥꯎꯗꯣ ꯅꯪ ꯈꯪꯗꯕꯒꯤꯅꯤ ꯏꯁꯃꯣꯛ ꯏꯁꯄꯣꯛꯀꯤ ꯃꯍꯥꯎꯗꯣ ꯅꯪꯅ ꯍꯧꯖꯤꯛ ꯍꯥꯏꯕꯗꯨꯒ ꯆꯞ ꯃꯥꯟꯅꯕꯅꯦ꯫
ꯎꯝ ꯑꯩ ꯅꯍꯥꯟꯗꯣ ꯀꯨꯏꯗ꯭ꯔꯤꯑꯕ ꯍꯥꯏꯗꯤ ꯅꯍꯥꯟ ꯀꯨꯏꯗ꯭ꯔꯤ ꯍꯥꯏꯗꯤ ꯅꯨꯃꯤꯠ ꯑꯅꯤ ꯑꯍꯨꯝ ꯃꯔꯤ ꯅꯨꯃꯤꯠ ꯇꯔꯥ ꯈꯪꯗꯦ ꯑꯗꯨꯗ ꯑꯩꯈꯣꯏꯅ ꯑꯣꯛꯁꯥ ꯂꯩꯕꯗꯣ ꯑꯅꯝꯕꯗ ꯃꯇꯣꯡꯈꯛꯗꯅꯦꯕ ꯃꯊꯥꯎ ꯌꯥꯎꯗꯕꯅꯦ ꯈꯤꯇꯪ ꯏꯅꯥꯎꯅꯨꯄꯤꯅ ꯆꯥꯏ ꯍꯥꯏꯕꯗꯨꯗ ꯈꯤꯇꯪ ꯂꯧꯕ ꯋꯥꯅꯤ ꯍꯥꯏꯕꯗꯤ ꯌꯥꯝ ꯃꯄꯪ ꯑꯅꯤ ꯑꯍꯨꯝꯒꯨꯝꯕ ꯈꯛꯇ ꯌꯥꯎꯔꯝꯒꯅꯤ ꯑꯇꯣꯞꯄ ꯑꯇꯣꯞꯄꯗꯤ ꯃꯇꯣꯡ ꯉꯛꯇꯅꯦꯕ ꯑꯩꯅ ꯄꯥꯝꯗꯕꯅꯤꯅ ꯃꯥꯁꯨ ꯀꯌꯥꯝ ꯄꯥꯝꯃꯤ ꯍꯩꯕꯅꯤꯍꯦ
ꯎꯝ
ꯌꯥꯝꯕꯨꯗꯤ ꯆꯥꯗꯦ ꯃꯥꯁꯨ ꯈꯤꯇꯪ ꯑꯗꯨꯝ
ꯍꯣꯏꯅꯦ ꯈꯔꯗꯤ ꯇꯥꯔꯝꯒꯅꯤ ꯅꯪꯕ ꯅꯪꯒ ꯌꯦꯡꯉꯗꯤ꯫ ꯃꯁꯥꯗꯤ ꯃꯥꯅ ꯈꯔ ꯐꯩꯅ꯫
ꯎꯝ ꯑꯁꯤꯗ ꯍꯧꯖꯤꯛ ꯂꯩ ꯋꯥꯅꯦ ꯆꯥꯛ ꯆꯥꯛꯄꯨꯗꯤꯀꯣ ꯃꯥꯗꯤ ꯌꯥꯝ ꯌꯥꯝ ꯐꯅꯕꯨꯗꯤ ꯆꯥꯗꯦ ꯑꯩ ꯑꯗꯨꯝ ꯆꯞ ꯃꯥꯟꯅꯩꯗ꯫ ꯑꯩꯅ ꯃꯔꯛ ꯃꯔꯛꯇ ꯑꯩꯅ ꯍꯦꯟꯅ ꯆꯥꯕꯁꯨ ꯌꯥꯎꯋꯦ꯫ ꯃꯥꯅ ꯍꯦꯟꯅ ꯆꯥꯕꯁꯦ ꯅꯨꯄꯥ ꯑꯣꯏꯔꯗꯤ ꯑꯗꯨꯝ ꯃꯅꯝꯕꯗ ꯑꯗꯨꯝ ꯃꯅ ꯃꯅꯝ ꯆꯥꯕꯅꯦ꯫ ꯑꯩꯗꯤ ꯆꯥꯛ ꯌꯥꯝ ꯆꯥꯈ꯭ꯔꯦꯕ ꯍꯟꯗꯛ꯫ ꯍꯥꯟꯅꯒꯨꯝꯕ ꯅꯠꯇ꯭ꯔꯦꯕ ꯍꯧꯖꯤꯛꯇꯤ ꯈꯛꯇ ꯃꯥ ꯆꯥꯥꯔ ꯂꯩꯔꯕꯝꯅꯤ꯫ ꯆꯥꯔ ꯇꯨꯝꯃꯦ ꯆꯥꯔ ꯇꯨꯝꯃꯦ꯫
ꯍꯥꯏꯒꯅꯨ ꯑꯩꯁꯨꯅꯦ ꯑꯩꯗꯤ ꯃꯥꯏꯗ ꯅꯣꯏꯗꯦꯀꯣ ꯄꯨꯛꯇ ꯑꯣꯏꯅ ꯅꯣꯏꯔ ꯂꯩꯔꯦ꯫
ꯄꯨꯛꯇ ꯅꯣꯏ ꯍꯥꯟꯅ ꯅꯣꯏꯕꯁꯦ ꯄꯨꯛꯇ ꯍꯥꯟꯅ ꯅꯣꯏꯔꯛꯑꯦꯅ
ꯍꯥꯏꯒꯅꯨ ꯑꯩꯗꯤ ꯄꯨꯛꯇ ꯅꯣꯏꯅꯤꯡꯅꯦ꯫ ꯌꯥꯗ꯭ꯔꯦ
ꯀꯔꯤ ꯎꯄꯥꯏ ꯂꯩ꯫ ꯑꯩꯁꯨ ꯄꯨꯛ ꯅꯣꯏꯕ ꯍꯧꯔꯕꯅꯦ꯫
ꯑꯩꯌ ꯈꯪꯗꯦ ꯑꯗꯨꯝ ꯆꯥꯅꯤꯡꯉ ꯂꯩꯔꯦ ꯀꯃꯥꯏꯅ ꯇꯧꯁꯤꯔ꯫ ꯏꯟꯁꯥꯡꯁꯨ ꯅꯨꯡꯇꯤꯒꯤ
ꯁꯤꯗ ꯆꯥꯍꯧꯒꯗꯧꯕꯅꯤꯅꯦ ꯀꯔꯤ
ꯊꯥꯎ ꯅꯣꯡꯃꯗ ꯊꯥꯎ ꯆꯥꯗ꯭ꯔꯗꯤ ꯌꯥꯗ꯭ꯔꯦ꯫
ꯑꯗꯨꯕꯨꯗꯤ ꯑꯗꯨꯃꯛꯇꯤ ꯇꯧꯗꯦ ꯑꯩꯅ ꯊꯥꯎ ꯌꯥꯔꯤ ꯃꯈꯩ ꯊꯥꯎ ꯆꯥꯗꯅꯉꯥꯏ ꯍꯣꯠꯅꯔꯤꯅꯦ ꯑꯩꯅ꯫
ꯑꯦ ꯑꯩꯗꯤ ꯊꯥꯎ ꯌꯥꯎꯗ꯭ꯔꯗꯤ ꯎꯄꯥꯏ ꯂꯩꯇ꯭ꯔꯦ꯫
ꯀꯔꯤ ꯉꯧꯔꯒ ꯆꯥꯕ꯭ꯔꯕ ꯅꯣꯏ ꯊꯥꯎ ꯆꯥꯏ ꯍꯥꯏꯗꯨꯗꯣ꯫
ꯈꯪꯗꯦꯗ ꯑꯗꯨꯝ ꯑꯂꯩ ꯑꯂꯩꯕ ꯊꯣꯡꯉꯒ ꯂꯩꯔ ꯑꯦ ꯏꯟꯖꯥꯡꯕꯨꯗꯤ ꯄꯥꯛ ꯉꯧꯔꯒ ꯆꯥꯗꯤꯗ ꯏꯟꯖꯥꯡꯕꯨꯗꯤ ꯁꯥꯒꯨꯝꯕ ꯊꯣꯡꯕ ꯀꯥꯟꯗ ꯈꯛꯇ ꯆꯥꯏꯗ꯫
ꯑꯣ ꯑꯩꯁꯨꯅꯦ ꯁꯨꯃꯥꯏ ꯑꯣꯏꯌꯦꯕ꯫
ꯃꯔꯛ ꯃꯔꯛꯇ ꯍꯋꯥꯏꯒꯨꯝꯕ ꯊꯣꯡꯉꯗꯤ ꯍꯋꯥꯏꯒꯨꯝꯕ ꯉꯧꯔꯒ ꯑꯗꯩꯩ ꯌꯦꯔꯨꯝꯒꯨꯝꯕ ꯑꯌꯥꯝꯕꯅ ꯌꯦꯔꯨꯝ ꯆꯥꯏꯅꯦ ꯌꯦꯔꯨꯝ ꯀꯧꯔꯒ
ꯑꯩꯅ ꯌꯦꯔꯨꯝ ꯁꯥꯕꯕꯁꯦ ꯀꯃꯥꯏꯅ ꯆꯥꯒꯦ ꯍꯥꯏꯔꯗꯤꯀꯣ ꯑꯩꯅ ꯌꯦꯔꯨꯝ ꯆꯥꯕꯁꯦ ꯑꯥ ꯑꯌꯨꯛ ꯑꯌꯨꯛꯇ ꯑꯗꯨꯝ ꯆꯥꯕ꯫
ꯑꯥ꯫
ꯍꯥꯏꯕꯗꯤ ꯉꯧꯔꯒ ꯄꯥꯛ ꯆꯥꯗꯕ ꯍꯥꯏꯕꯗꯤ ꯅꯣꯡꯃ ꯐꯥꯗꯣꯛ ꯑꯗꯨꯝ ꯉꯧꯔꯒ ꯄꯨꯕ ꯋꯥꯅꯦꯕ꯫ ꯑꯩꯗꯤ ꯆꯥꯛ ꯍꯥꯏꯕꯗꯤ ꯑꯩ ꯑꯩꯈꯣꯏꯅ ꯊꯕꯛ ꯃꯐꯝꯗ ꯄꯨꯔꯒ ꯆꯠꯄ ꯕꯅꯤꯅ ꯍꯟꯗꯛꯇꯤ ꯑꯌꯨꯛ ꯑꯌꯨꯛꯇ ꯆꯠꯂꯦꯕ
ꯎꯝ
ꯍꯥꯏꯕꯗꯤ ꯑꯉꯥꯡꯁꯤꯡ ꯄꯔꯈꯥ ꯊꯥꯔ ꯂꯩꯕꯒꯤꯀꯣ
ꯑꯥ
ꯑꯗꯨꯒꯤ ꯑꯌꯨꯛ ꯑꯌꯨꯛꯇꯤ ꯆꯠꯄꯗꯣ ꯑꯩꯗꯤ ꯆꯥꯛ ꯄꯨ ꯆꯠꯂꯦꯕ ꯑꯗꯨꯗ ꯅꯣꯡꯃ ꯐꯇꯣꯛ ꯇꯟꯕ ꯍꯥꯏꯕꯗꯤ ꯍ ꯆꯥꯛ ꯌꯦꯟꯖꯥꯡ ꯊꯣꯡꯕ ꯃꯇꯝꯗ ꯆꯥꯛ ꯈꯤꯇꯪ ꯊꯣꯡꯉꯅꯤ ꯑꯗꯨꯒ ꯑꯗꯨꯝ ꯌꯦꯔꯨꯝ ꯈꯔ ꯉꯥꯎꯔ ꯆꯠꯂꯅꯤ ꯑꯗꯨ ꯅꯠꯇ꯭ꯔꯗꯤ ꯑꯅꯝꯕꯗ ꯑꯗꯨꯝ ꯑꯌꯨꯛꯇ ꯆꯥꯕꯅꯦꯗ ꯑꯗꯨꯝ ꯐꯨꯠꯂꯒ
ꯑꯦ ꯑꯩꯅꯤ ꯌꯦꯔꯨꯝ ꯐꯨꯜꯂꯒ ꯆꯥꯅꯤꯡꯗꯦ ꯈꯔ ꯉꯥꯎꯧꯕꯅ ꯆꯥꯏ
ꯑꯗꯨꯝ ꯃꯤ ꯍꯣꯏ ꯍꯣꯏ ꯃꯤ ꯈꯔ ꯑꯗꯨꯝ ꯍꯥꯏꯕ ꯂꯩꯕꯅꯦ ꯅꯝꯊꯤ
ꯅꯝꯊꯤꯕ ꯍꯣꯠꯅꯗꯕ ꯌꯨꯝꯔꯨꯝꯗꯣ ꯇꯥꯕꯗꯣ ꯄꯦꯜꯂꯛꯈ꯭ꯔꯦꯕ
ꯎꯝ ꯑꯩꯅ ꯍꯥꯏꯕꯗꯤ ꯑꯩꯁꯨ ꯆꯥꯅꯤꯡ ꯑꯩ ꯋꯥꯈꯜꯗꯒꯤ ꯆꯥꯅꯤꯡꯒ ꯆꯥꯕꯗꯤ ꯅꯠꯇꯦ ꯑꯗꯨꯝ ꯆꯥꯗꯕ ꯌꯥꯗꯕꯅꯤꯅꯀꯣ ꯑꯌꯨꯛ ꯑꯌꯨꯛꯇ ꯍꯥꯏꯕꯗꯤ ꯄꯨꯛ ꯍꯥꯏꯕꯗꯤ ꯑꯗꯨꯝ ꯍꯥꯡꯉꯒ ꯆꯠꯄꯗꯤ ꯌꯥꯗ꯭ꯔꯕꯅꯤꯅ ꯑꯗꯨꯝ ꯆꯥꯕ ꯋꯥꯅꯤ ꯑꯗꯨ ꯅꯠꯇ꯭ꯔꯒ ꯌꯦꯔꯨꯝ ꯅꯠꯇ꯭ꯔꯒ ꯂꯐꯣꯏ ꯅꯍꯥꯟꯗꯒꯤ ꯂꯐꯣꯏ ꯂꯐꯥꯡ ꯑꯃ ꯂꯩꯔꯛꯑꯒ ꯍꯧꯖꯤꯛꯐꯥꯎ ꯃꯨꯟꯗ꯭ꯔꯦ ꯈꯪꯕ꯭ꯔꯥ ꯀꯨꯔ ꯍꯞꯇꯥꯕ ꯁꯨꯗꯧꯔꯦ
ꯀꯩꯕꯜ ꯂꯐꯣꯏ ꯑꯆꯧꯕꯗꯗꯤ ꯍꯥꯔꯤ ꯍꯥꯏꯕꯅꯤꯀꯣ ꯑꯗꯨꯗ ꯑꯆꯧꯕꯗꯣ ꯂꯐꯥꯡ ꯑꯃ ꯂꯩꯔꯛꯑꯒ ꯆꯥꯎꯥꯛꯋꯦꯕ ꯀꯌꯥꯔꯛ ꯄꯥꯟꯔ ꯄꯥꯟꯔꯗꯤ ꯇꯔꯥꯅꯤꯊꯣꯏ ꯇꯔꯥꯍꯨꯝꯗꯣꯏ ꯕꯥꯔꯝꯅꯤ ꯑꯗꯨ ꯍꯧꯖꯤꯛꯐꯥꯎ ꯃꯨꯟ ꯃꯨꯗ꯭ꯔꯤꯌꯦ ꯑꯁꯤꯗꯗꯤ ꯇꯥꯡꯉꯦꯕ ꯇꯔꯥꯅꯤꯊꯣꯏ ꯑꯗꯨꯗ ꯔꯨꯄꯥꯄꯥ ꯆꯥꯝꯃ ꯑꯃ ꯑꯃꯗ ꯀꯌꯥ ꯆꯤꯡꯕ꯭ꯔꯥ ꯂꯨꯄꯥ ꯇꯔꯥ ꯇꯔꯥ ꯆꯤꯡ ꯌꯥꯏꯌꯦꯕ
ꯑ ꯑ
ꯂꯐꯣꯏ ꯑꯃꯗꯀꯣ ꯍꯥꯏꯕꯗꯤ ꯂꯐꯣꯏ ꯑꯃꯗ ꯑꯃ ꯑꯃꯗ ꯂꯨꯄꯥ ꯂꯨꯄꯥ ꯇꯔꯥ ꯇꯔꯥ ꯆꯤꯡꯉꯦ ꯑꯗꯨ ꯂꯐꯥꯡ ꯑꯃꯗꯗꯤ ꯂꯨꯄꯥ ꯆꯥꯝꯃꯒ ꯀꯨꯟ꯭ꯔꯥ ꯁꯨꯃꯥꯏꯅ ꯇꯥꯕꯅꯦꯕ ꯑꯅꯝꯕ ꯂꯐꯣꯏꯗꯨꯗ ꯃꯣꯏꯅ ꯀꯌꯥꯃꯨ ꯀꯌꯥꯔꯛ ꯄꯥꯜꯜꯂꯤꯦ ꯍꯥꯏꯗꯨꯗ ꯇꯔꯥꯅꯤꯊꯣꯏ ꯇꯔꯥꯍꯨꯝꯗꯣꯏ ꯄꯥꯜꯂꯦꯕ ꯑꯗꯨꯒꯤ ꯆꯥꯃ ꯆꯥꯝꯃ ꯀꯨꯟꯊ꯭ꯔꯥ ꯆꯥꯝꯃ ꯀꯨꯟ ꯈꯜꯂꯨꯅꯦ ꯈꯨꯇꯥꯡ ꯈꯨꯇꯥꯡꯗꯣ
ꯑ